ꯍꯂꯣ ꯇꯥꯔꯦ ꯇꯥꯔꯦ ꯑꯕꯨꯗꯤ ꯇꯥꯔꯦ ꯀꯩꯗꯧꯔꯤꯅꯣ
ꯀꯩꯁꯨ ꯇꯧꯗꯦ ꯆꯥꯛ ꯇꯣꯛꯒꯠꯂꯒ ꯐꯝꯃꯝꯕꯅꯦ ꯑꯩꯈꯣꯏ ꯏꯃꯥꯟꯅꯕ ꯌꯥꯝ ꯄꯨꯟꯖꯦ ꯍꯥꯏꯟꯅꯕꯗꯒꯤ ꯔꯤꯖꯣꯔꯠ ꯊꯤꯔꯝꯕꯅꯦ ꯐꯪꯗ꯭ꯔꯦ
ꯁꯁ ꯀꯩꯅꯣ ꯌꯥꯝ ꯂꯩꯕꯅꯤꯅ ꯍꯧꯖꯤꯛꯀꯥꯟ
ꯑꯗꯨꯗ ꯑꯩꯈꯣꯏ ꯑꯩꯈꯣꯏ ꯁꯨꯇꯤ ꯊꯣꯡꯅꯔꯛꯄ ꯑꯗꯨꯒꯤ ꯍꯥꯏꯗꯤ ꯆꯪꯉꯝꯗꯥꯏꯒꯤ
ꯍꯥꯥ
ꯑꯩꯈꯣꯏ ꯊꯥꯏꯅ ꯅꯕꯣꯖꯥ ꯇꯝꯃꯤꯟꯅꯕ ꯀꯥꯡꯕꯨꯅꯤ
ꯀꯩꯅꯣ ꯇꯧ ꯀꯩ ꯏꯟꯖꯥꯡ ꯆꯥꯔꯕ
ꯏꯔꯣꯝꯕ
ꯏꯔꯣꯝꯕꯞꯇꯥꯏ ꯏꯔꯣꯝꯕ ꯆꯥꯔꯤꯗꯣ ꯍꯩ ꯇꯞꯇꯥꯏ ꯆꯥꯁꯤꯜꯂꯣꯏꯔ ꯄꯨꯡ ꯅꯥꯔꯦ
ꯃꯤꯗꯤ ꯏꯔꯣꯝꯕꯁꯦ ꯌꯥꯝ ꯄꯥꯝꯅꯗꯕꯒ ꯂꯩꯕꯅꯦ ꯅꯨꯄꯥꯁꯦ
ꯅꯗꯤ ꯀꯩ ꯍꯦꯜꯖꯥꯡ ꯆꯒꯦ
ꯑꯩꯈꯣꯏ ꯑꯩꯗꯤ ꯀꯩꯅꯣ ꯇꯧꯔꯦ ꯃꯣꯔꯣꯛ ꯃꯦꯠꯂꯒ ꯆꯥꯏꯑ ꯀꯥꯡꯍꯧꯒ ꯇꯧꯔꯒ
ꯑꯗꯨꯅ ꯐꯩ
ꯍꯥꯏꯗꯤ ꯅꯨꯄꯥꯁꯦ ꯏꯔꯣꯝꯕ ꯆꯥꯕꯁꯦ ꯀꯌꯥ ꯀꯩꯅꯣ ꯇꯧꯕꯅꯦꯕ ꯑꯩꯈꯣꯏ ꯏꯅꯥꯎ ꯑꯩꯈꯣꯏ ꯏꯅꯥꯎꯄꯥꯁꯨ ꯆꯥꯗꯤ ꯄꯥꯛꯅ
ꯃꯣꯔꯣꯛ ꯆꯥꯕ ꯍꯩꯇꯕ
ꯅꯠꯇꯦ ꯑꯗꯨꯝ ꯄꯥꯝꯖꯗꯕ ꯏꯔꯣꯟꯝꯕꯁꯦ ꯑꯗꯨꯝ ꯅꯣꯡ ꯈꯥꯗꯣꯛꯄ ꯑꯗꯨꯝ ꯆꯥꯕꯨꯗꯤ ꯆꯥꯏ ꯑꯗꯨꯇꯖꯨ ꯑꯩꯈꯣꯏꯅ ꯄꯥꯝꯃꯤ ꯑꯗꯨꯃꯥꯏꯅꯗꯤ ꯄꯥꯝꯗꯦ ꯍꯥꯏꯕ
ꯑꯗꯨꯗ ꯉꯁꯤ ꯅꯥꯔꯝꯅꯤꯅ ꯇꯨꯝꯃ ꯑꯗꯨꯝ ꯂꯩꯔꯦ
ꯂꯩꯇ꯭ꯔꯗꯤ ꯑꯩꯕꯨ ꯀꯥꯏ ꯆꯠꯀꯗ꯭ꯔꯅꯦ
ꯂꯣꯛ ꯊꯨꯡꯉꯔꯣ ꯀꯩꯗꯩꯅꯣ
ꯈꯪꯗꯦ ꯍꯧꯖꯤꯛꯄꯨꯗꯤ ꯈꯔ ꯐꯔꯦ ꯍꯤꯗꯥꯛ ꯆꯥꯈ꯭ꯔꯦ ꯍꯤꯗꯥꯛ ꯆꯥꯕꯩꯔꯥ ꯈꯪꯗꯦ ꯍꯨꯃꯥꯡꯁꯦ ꯌꯥꯝ ꯀꯥꯡꯈꯠꯂꯛꯑꯦ
ꯀꯩꯀꯩ ꯆꯥꯏꯅ ꯍꯥꯏꯅꯤ ꯄꯦꯔꯥꯁꯤꯇꯥꯃꯜꯒ ꯑꯦꯟꯇꯤꯕꯥꯏꯌꯇꯤꯛꯀ ꯆꯥꯏꯔꯥ
ꯈꯪꯗꯦꯗ ꯑꯩꯁꯨ ꯈꯣꯛ ꯈꯣꯛ ꯑ ꯄꯤꯔꯛ ꯑꯦ ꯄꯪꯆꯥ ꯆꯥꯁꯤꯂꯦ ꯑꯩꯁꯨ
ꯃꯤꯅ ꯄꯤꯔꯛ ꯄꯤꯔꯛꯄ ꯆꯥꯁꯤꯟꯕꯅꯤꯅ ꯑꯗꯨꯝ
ꯑ ꯑꯩꯗꯤ ꯈꯣꯡꯑ ꯄꯤꯁꯜꯂꯛꯇ꯭ꯔꯤꯐꯥꯎ ꯏꯁꯤꯡꯒ ꯂꯥꯟꯖꯜꯂꯛꯇ꯭ꯔꯤꯐꯥꯎ ꯆꯥꯗꯕꯤ ꯃꯤꯅꯦꯕ ꯑꯩꯁꯦ
ꯋꯥ ꯅꯤꯡꯊꯧꯅꯤ ꯃꯍꯔꯥꯅꯤ
ꯑꯃꯣꯏ ꯍꯥꯏꯁꯨ ꯀꯩꯝ ꯀꯥꯏꯗꯦ ꯆꯦꯁ ꯌꯥꯝ ꯊꯤꯅ ꯀ ꯐꯒꯦ ꯇꯧꯅꯤꯗ ꯇꯀꯥꯎꯋꯦꯕ ꯑꯩꯗꯤ ꯆꯥꯕꯁꯦ ꯉꯥꯛꯇꯅ ꯂꯩ ꯆꯥꯒꯦ ꯉꯥꯛꯇꯅ ꯑꯩ ꯆꯥꯒꯦ ꯍꯥꯏꯔꯒ ꯆꯥꯗꯦꯕ ꯄꯥꯛꯅꯀꯣ ꯇꯥꯗ꯭ꯔꯣ ꯋꯥꯗꯣ ꯈꯔ ꯈꯔꯉꯥꯡ ꯑꯣ ꯉꯥꯡꯗ꯭ꯔꯒꯗꯤꯅꯦ ꯐꯣꯟꯗꯤ ꯇꯠꯄ ꯃꯥꯜꯂꯦ ꯎꯍꯣꯏꯗ ꯑꯣꯏꯔꯁꯨ ꯍꯥꯏꯌꯣ
ꯍꯣꯏ ꯍꯣꯏ ꯍꯣꯏ ꯀꯩ ꯆꯥꯛꯇꯤ ꯍꯥꯏꯗꯤ ꯌꯥꯝꯅ ꯆꯥꯕ ꯌꯥꯕꯥ ꯅꯠꯇ꯭ꯔꯒ ꯑꯗꯨꯝ ꯍꯥꯏꯗꯤ ꯅꯥꯕꯒꯤ ꯆꯥꯋꯦ ꯇꯗꯥ
ꯇꯥꯗ‌ꯦ ꯌꯥꯝ ꯆꯥꯅꯤꯡꯉꯁꯨ ꯈꯪꯗꯦ ꯌꯣꯠꯄ ꯉꯝꯗ꯭ꯔꯦ ꯌꯥꯝ ꯊꯤꯅ ꯍꯥꯎꯇ꯭ꯔꯦ ꯈꯥꯔꯤꯔ ꯑꯩ ꯀꯩꯅꯣ ꯇꯧꯔ‌ꯦ ꯈꯪꯗ‌ꯦ
ꯀꯩꯅꯣꯗꯨ ꯂꯩꯔ ꯆꯥꯎ ꯍꯥꯎꯕꯅꯦ ꯀꯩ ꯀꯞ ꯅꯨꯗ꯭ꯔꯁꯇ‍ꯣ
ꯑꯁ ꯑꯗꯨꯒ ꯀꯩꯝ ꯆꯥꯅꯤꯡꯉꯦ ꯃꯥꯏ ꯃꯅꯝꯗꯣ ꯌꯥꯝ ꯀꯟꯕꯅꯦ
ꯑꯩ ꯊꯥꯏꯅ ꯀꯣꯔꯣꯅꯥ ꯂꯩ ꯍꯥꯏꯔꯤ ꯀꯥꯟꯗ ꯑꯗꯨ ꯑꯣꯏꯅꯤ ꯂꯩꯔꯦ ꯆꯥꯏꯁꯤ ꯀꯩꯝꯇ ꯆꯥ ꯌꯥꯗꯕꯩ
ꯀꯩꯁꯨ ꯌꯥꯝꯅ ꯄꯥꯝꯕ ꯑꯣꯏꯗꯦ ꯑꯩꯗꯤ
ꯍꯥꯏꯗꯤ ꯎꯄꯥꯥꯏ ꯂꯩꯔꯛꯇꯕ ꯃꯣꯔꯣꯛ ꯃꯣꯔꯣꯛꯐꯥꯎ ꯆꯥꯕ ꯌꯥꯔꯛꯇꯕ ꯃꯇꯝꯗ ꯑꯩꯗꯣ
ꯃꯣꯔꯣꯛꯇꯤ ꯑꯗꯨꯝ ꯌꯥꯏ ꯑꯩꯗꯤ ꯃꯣꯔꯣꯛ ꯆꯥꯕꯁꯨ ꯌꯥꯗꯦꯕ
ꯃ‌ꯣꯔ‌ꯣꯛꯇꯤ ꯃꯌꯥꯝ ꯆꯥꯏ ꯑꯗꯨꯝ ꯍꯥꯎꯏ ꯃ‌ꯣꯔ‌ꯣꯛ ꯌꯥꯎꯗꯗꯤ ꯆꯥ‌ ꯌꯥ‍ꯗ‍ꯦ ꯏꯟꯖꯥꯡ
ꯍ‌ꯣꯏ ꯑꯗꯨꯗꯤ ꯑꯩꯁꯨ ꯌꯥꯗꯦ ꯄꯥꯝꯗꯤ ꯌꯥꯝ ꯄꯥꯝꯃꯦꯕꯀꯣ ꯑꯗꯨꯕꯨ ꯆꯥꯕ ꯌꯥꯗꯦꯕ ꯃꯣꯔꯣꯛꯇꯣ ꯁꯣꯛꯄꯒꯤ
ꯇꯣꯛ ꯀꯁꯁꯨ ꯍ ꯁꯣꯏꯔꯃ
ꯍꯣꯏ ꯊꯣꯏꯕꯤ ꯂꯩꯥꯅꯥ ꯅꯥꯕ ꯍꯥꯏꯇꯥꯔꯦ ꯑꯗꯨ
ꯌꯥꯔꯦ ꯌꯥꯔꯦ ꯑꯗꯨ ꯍꯥꯏ
ꯀꯔꯤꯒꯤꯅꯣ ꯅꯪꯅ ꯁꯤꯒꯤ ꯂꯦꯡꯒ꯭ꯋꯦꯖꯁꯦ ꯈꯪꯗ꯭ꯔꯕꯣ ꯁꯥꯍꯤꯇ꯭ꯔꯁꯦ ꯈꯪꯗ꯭ꯔꯕꯣ ꯑꯉꯥꯡ ꯑꯣꯏꯒꯗꯣꯏꯅꯦ ꯈꯤꯇꯪ ꯂꯩꯔ ꯐꯔꯛꯀꯅꯤ
ꯎꯝ ꯎꯝ ꯑꯗꯨꯗꯤ ꯅꯁꯥꯅ ꯍꯥꯏꯔꯛꯑꯗꯤ ꯎꯝ ꯈꯝ ꯇꯧꯗ‌ꯦ ꯅ‌ꯣꯛꯅꯤꯡꯉꯛꯄ
ꯅ‌ꯣꯛꯄꯤꯒꯗꯕꯅꯤ ꯅ‌ꯣꯛꯄꯤꯒꯗꯕꯅꯤ ꯇꯧꯕꯗꯨ
ꯌꯥꯔꯅꯤ ꯌꯥꯔꯅꯤ
ꯌꯥꯒꯅꯤꯍꯦ
ꯀꯌꯥꯝ ꯀꯨꯏꯔꯒꯦ ꯅꯥꯕ
ꯑꯉꯔꯥꯡꯗꯩ ꯅꯤꯍꯦ ꯀꯗꯥꯏꯗꯒꯤ ꯀꯌꯥꯝ ꯀꯨꯏꯔꯒꯦ ꯀꯥꯏꯅ ꯂ‌ꯣꯏꯔ‌ꯦ
ꯀꯃꯥꯏ ꯇꯧꯗꯤ ꯐꯒꯅꯤ
ꯈꯪꯗꯦꯅꯦ
ꯅꯅꯥꯎ ꯀꯩ ꯇꯧꯖꯔꯛꯎꯒꯦ
ꯏꯃꯥꯏ ꯃꯥꯏ ꯄ‌ꯦꯟꯖꯔ‌ꯦꯅ‌ꯦ ꯋꯥꯍꯩꯗꯨꯅ ꯇꯧꯗ꯭ꯔ ꯃꯛꯁ‌ꯣ
ꯑꯥꯎ ꯁꯤꯗꯧ ꯀꯤꯅꯤ ꯀꯣ
ꯏꯁ ꯏꯁ ꯀꯗꯨꯗ ꯅꯪꯁꯦ ꯂꯥꯟꯅ ꯊꯧꯔꯝꯗ ꯏꯟꯚꯥꯏꯠ ꯇꯧꯕ ꯆꯞ ꯃꯥꯟꯅꯔꯦꯗ
ꯐꯥꯒꯤ ꯇꯧꯅ‌ꯦ
ꯀꯩ ꯕꯔ
ꯐꯥꯒꯤ ꯇꯧꯕꯅꯦ
ꯍꯣꯏꯗ ꯈꯪꯉꯤꯗ ꯅꯣꯏꯗꯤ ꯀꯃꯥꯏ ꯍꯥꯏꯅꯤ ꯀꯅꯥꯅ ꯊꯣꯡꯒꯦ ꯆꯥꯛ
ꯑꯩꯈꯣꯏ ꯃꯥꯟꯅ ꯊ‌ꯣꯡꯏ ꯑꯩꯈꯣꯏ ꯃꯤ ꯀꯅꯥꯝ ꯂꯩꯇꯦ ꯑꯩꯈꯣꯏ ꯍꯧꯖꯤꯁꯨ ꯂꯩꯇꯦ ꯅꯠꯇꯦ ꯏꯆꯤꯟ ꯏꯅꯥꯎ ꯍꯥꯏꯔꯒ ꯅꯨꯄꯥ ꯉꯥꯛꯇꯅꯤ
ꯀꯌꯥꯅꯣ
ꯑꯩꯒ ꯑꯩꯈꯣꯏꯒꯤ ꯏꯅꯥꯎꯄꯥꯗꯨꯒ
ꯅꯎ ꯐꯥ ꯇꯒ ꯍꯥꯏꯗꯤ
ꯉꯔꯗ
ꯑꯣ ꯗꯖꯒꯥꯟꯗꯗꯤ ꯇꯧꯕꯤꯒꯗꯕꯅꯤ ꯇꯧꯕꯤꯒꯗꯕꯅꯤ ꯑꯗꯨꯃꯥꯏꯕꯨ ꯀꯅꯥꯅ ꯆꯤꯟ ꯊꯤꯟꯅꯒꯦ ꯍꯥꯏꯕꯅꯤꯗ
ꯗ ꯍꯥꯏꯗꯤ
ꯍꯥ ꯀꯔꯤ ꯑꯩꯗꯤ ꯑꯦꯅꯤ ꯄꯥꯔꯁꯟ ꯑꯃ ꯍꯥꯏꯗꯤ ꯀꯩ ꯍꯥꯏꯅꯤ ꯌꯥꯝ ꯊꯤꯅ ꯑꯦꯗ ꯅꯣ ꯈꯪ꯭ꯔꯦꯗ
ꯍꯣꯏ ꯍꯣꯏ ꯁꯣꯔꯤ ꯁꯣꯔꯤ ꯌꯥꯔꯦ ꯑꯩ ꯁꯣ ꯌꯥꯔꯦ
ꯑꯥꯏꯔꯟ ꯇ꯭ꯔꯁ ꯌꯨ ꯑꯦ
ꯏꯪꯂꯤꯁꯀꯥꯟꯁꯤ ꯂꯩ ꯄ ꯏꯪꯂꯤꯁ ꯏꯪꯂꯤꯁꯀꯥꯟ ꯊꯠꯅꯕꯤꯔꯣ
ꯑꯥꯏꯗꯤꯦ
ꯍꯤꯟꯗꯤ
ꯑꯥꯏꯇ
ꯕꯦꯡꯜꯨꯗꯤ
ꯑꯀꯦ
ꯅꯦꯄꯥꯂꯤ
ꯍꯩꯇꯦ ꯍꯩꯕ꯭ꯔꯣ ꯅꯪ ꯂꯣꯏꯅ ꯅꯪ ꯍꯥꯏꯔꯤꯈꯩꯗꯣ
ꯈꯖꯤꯛ ꯈꯖꯤꯛꯇꯤ ꯂꯣꯏ ꯍꯩꯌꯦ ꯍꯥꯏꯗꯤ ꯑꯗꯣ ꯍꯥꯟꯅꯗꯤ ꯕꯦꯡ ꯀꯃꯤꯇ ꯍꯥꯏꯇꯔ ꯀꯩ ꯀꯩ ꯅꯦꯄꯥꯜꯗ ꯊꯥꯏꯅ ꯉꯥꯡꯉ ꯀꯥꯟꯗ ꯑꯣꯖꯥ ꯑꯃ ꯑꯗꯨꯝ ꯃꯣꯏ ꯑꯗꯨꯝ ꯆꯠꯂ ꯁꯥꯟꯅꯔꯝꯕ ꯑꯗꯨ ꯈꯖꯤꯛ ꯈꯖꯤꯛ ꯈꯪꯍꯧꯕꯅꯤꯅ ꯀꯥꯎꯔꯦ ꯕꯦꯡꯒꯥꯂꯤꯗꯤ ꯈꯤꯇꯪ ꯈꯤꯇꯪ ꯈꯪꯉꯦ
ꯕꯦꯡꯒꯥꯂꯤ ꯍꯥꯏꯗꯤ ꯃꯔꯣꯟꯁꯦ ꯑꯩ ꯈꯪꯗꯦ
ꯕꯦꯡꯒꯔ ꯋꯦꯁ ꯕꯦꯡꯒꯜ ꯃꯤ ꯀꯩꯅ ꯉꯥꯡꯅꯕꯗ ꯍꯥꯏꯔꯗꯤ
ꯑꯁꯝꯁꯨ ꯋꯥꯥꯟꯅꯁꯤ ꯑꯩꯁꯨ ꯑꯗꯨꯗꯤ ꯈꯔ ꯊꯣꯔꯥ ꯊꯣꯔꯥꯟ
ꯑꯁꯥꯃꯤꯁ ꯑꯁꯥꯃꯤꯁ ꯍꯥꯏ ꯍꯥꯏꯔꯣ
ꯀꯩꯗꯦ ꯆꯥꯛ ꯆꯔꯕꯧ ꯆꯔꯦ
ꯑꯗꯨꯗꯤ ꯃ
ꯀꯩ ꯆꯥꯔꯒꯦ ꯀ ꯍꯥꯏꯕꯗꯨꯗꯨ ꯈꯛꯇꯪ ꯍꯩꯌꯦꯕ
ꯑꯣ ꯑꯩꯁꯨ ꯑꯗꯨꯝ ꯃꯥꯥꯛꯇꯅꯦ ꯍꯥꯏꯗꯤꯦ ꯈꯔ ꯈꯔ ꯑꯗꯨꯗꯤ ꯕꯦꯡꯒꯂꯤ ꯃꯔꯣꯟꯗ ꯕꯨꯨꯖꯣꯁꯅꯥ ꯍꯥꯏꯗꯤ ꯒ꯭ꯌꯥꯟ ꯇꯥꯔꯕ ꯍꯥꯏꯕ
ꯈ ꯍꯥꯏꯗꯤ ꯀꯥꯎꯒꯗꯗ ꯇꯝꯕ ꯌꯥꯗ꯭ꯔꯕ ꯑꯩꯈꯣꯏ ꯕ꯭ꯔꯦꯟꯁꯦ ꯍꯥꯞꯆꯤꯟꯕ ꯌꯥꯗ꯭ꯔꯦ ꯍꯥꯏꯇꯥꯔꯦ
ꯑꯩ ꯑꯍꯥꯟꯕ ꯈꯟꯖꯦ ꯃꯤ ꯀꯥꯏ ꯃꯤꯅ ꯄꯥꯛꯇꯥꯛ ꯇꯥꯜꯂꯛꯏ ꯄꯥꯛꯇꯥꯎ ꯂꯥꯎꯔꯤꯅꯦ ꯑꯗꯨꯒ ꯃꯤ ꯊꯤꯒꯥꯏꯉꯅꯦ
ꯑꯗꯨꯃꯥꯏꯅ ꯉꯥꯡꯉꯒ ꯍꯩ ꯍꯥꯏꯕꯅꯤ ꯑꯩꯈꯣꯏꯅ ꯌꯥꯝ ꯀꯩ ꯍꯥꯏꯅꯤ ꯆꯥꯏ ꯌꯥꯝꯅ ꯏꯀꯥꯏꯕꯗꯣ ꯑꯗꯨꯏ ꯉꯥꯛꯊꯣꯛꯇꯕꯒꯤꯁꯨ ꯍꯩꯍꯧꯗ꯭ꯔꯦ
ꯑꯩꯗꯤ ꯈꯗ ꯍꯩꯇ
ꯑꯗꯨꯅ ꯐꯩ ꯀꯩꯅꯣꯅꯦ ꯊꯋꯥꯏꯁꯦ ꯅꯨꯡꯉꯥꯏꯇ꯭ꯔꯦ ꯉꯁꯤꯗꯤ
ꯀꯩꯗꯥꯧꯅꯒꯦ
ꯑꯟꯗꯥ ꯈꯔ ꯆꯥꯔꯨꯗꯦ
ꯀꯔꯤ ꯇꯥꯔꯨꯕ
ꯑꯟꯗꯥ ꯆꯥꯔꯦ ꯍꯥꯏꯕ ꯉꯁꯤꯒꯤ
ꯑꯗ
ꯍꯣꯏ
ꯑꯦ ꯏꯪꯂꯤ ꯑꯦ ꯏꯪꯂꯤꯁꯇ ꯍꯥꯏꯔꯦ ꯑꯗꯨꯝ ꯐꯖ
ꯀ ꯅꯨꯅꯨꯡꯉ
ꯏꯪꯂꯤꯁꯇ ꯑꯣꯏꯅ ꯍꯥꯏꯌꯨꯗꯨꯅꯦ ꯐꯖꯕꯁꯦ
ꯁꯤꯅ ꯅꯨꯡꯉꯥꯏꯌꯦ
ꯃꯅꯤꯄꯨꯔꯤ ꯃꯔꯣꯟꯝꯗꯤ ꯌꯥꯝ ꯂꯨꯕꯅꯦ ꯑꯃꯔꯣꯝꯗꯗꯤ
ꯎꯗꯦ
ꯂꯒꯅꯤ ꯃꯤꯇꯣꯞꯅ ꯍꯥꯏꯗꯤ ꯑꯇꯣꯞꯄꯗ ꯑꯩꯅ ꯁꯨꯝ ꯇꯝꯕꯤꯕ ꯃꯣꯏ ꯍꯥꯏꯗꯤ ꯌꯥꯝ ꯂꯨꯏ ꯀꯩꯅꯣ ꯇꯧꯋꯤ ꯈꯣꯠꯂꯤ ꯑꯇꯣꯞꯄ ꯑꯃꯥꯟꯅꯗꯤ ꯈꯣꯠꯇꯦ ꯍꯥꯏꯗꯤ ꯌꯥꯝꯅ
ꯍꯣꯏꯅꯦ ꯑꯗꯨꯕꯨꯗꯤ ꯇ꯭ꯔꯥꯏꯕꯁꯨ ꯂꯣꯏꯏꯗꯅ ꯇ꯭ꯔꯥꯏꯕꯀꯤ ꯂꯣꯟꯁꯨ ꯑꯩ ꯈꯪꯗꯦ ꯌꯥꯝ ꯁꯥꯟꯅꯩ ꯑꯗꯨꯏꯗꯤ ꯇꯔ ꯍꯏꯕ ꯑꯗ ꯆꯥꯛ ꯆꯥꯔꯕꯣ ꯈꯇꯪ ꯍꯩ ꯁꯥꯔꯒ ꯍꯩ ꯍꯟꯗꯛꯀꯤ ꯋꯥꯔꯤ ꯁꯥꯟꯅꯕꯐꯝꯁꯤꯗꯤ ꯍꯩꯕꯅꯦ
ꯅꯪꯗꯤ ꯑꯗꯨꯖꯗ ꯂꯩ ꯑꯗꯨꯗꯤ ꯃꯌꯥꯝ ꯃꯔ ꯍꯦꯛꯇ ꯄꯨꯔꯥ ꯀꯔꯤ ꯁꯦꯟꯗ꯭ꯔꯥꯡ ꯍꯦꯛꯇ ꯀꯔꯤ ꯀꯧꯖꯦꯜꯒ ꯆꯦꯟꯒ ꯆ ꯃꯥꯟꯅꯔ
ꯀꯔꯤ ꯀꯩꯒ ꯀꯃꯥꯏꯅ
ꯀ ꯈꯗ
ꯀꯃꯥꯏꯅꯅꯣ ꯀꯩꯗꯧꯗꯅꯣ ꯈꯪꯗ꯭ꯔꯦꯗ ꯇꯧꯔꯤꯁꯦ
ꯅꯪ ꯍꯥꯏꯗꯤ ꯍꯥꯏ ꯀꯌꯥꯝ ꯋꯥꯡꯉꯤ ꯅꯪ ꯑꯩꯉꯣꯟꯗ ꯍꯥꯏ ꯀꯌꯥꯝ ꯍꯥꯡꯉꯕꯃꯤꯅ
ꯍꯥꯏꯔꯔꯣꯏ ꯍꯥꯏꯔꯔꯣꯏ ꯑꯩ ꯀꯔꯤꯝ ꯍꯥꯏꯔꯔꯣꯏꯀꯣ
ꯋꯥ
ꯑꯩꯉꯣꯟꯗꯒꯤ ꯀꯔꯤꯝ ꯇꯥꯕ ꯐꯪꯉꯔꯣꯏ
ꯑꯣꯀꯦ ꯑꯣꯀꯦ
ꯀꯔꯤꯩꯝ ꯈꯪꯕꯁꯨ ꯐꯪꯉꯔꯣꯏ
ꯀꯦ ꯀꯥꯏꯕꯤꯔꯖꯣꯏꯗꯗꯤ
ꯑ ꯀꯥꯏꯗꯦ ꯑꯩꯅꯗꯤ ꯅꯪꯒꯤ ꯑꯃ ꯈꯪꯕꯗꯤ ꯉꯝꯍꯧꯔꯦ
ꯑꯗꯨ ꯑꯗꯨꯗꯤ ꯐꯠꯇꯦ
ꯑꯐꯕ ꯐꯠꯇꯕꯗꯤ ꯈꯪꯗꯦ ꯑꯩꯅ ꯈꯪꯖꯕꯗꯗꯤ ꯍꯥꯏꯁꯦ
ꯑꯣꯀꯦ ꯑꯣꯀꯦ ꯑꯗꯨꯃꯥꯏꯅ ꯂꯥꯟꯅꯔꯁꯨ ꯀꯩꯁꯨ ꯀꯥꯏꯗꯦ
ꯑ ꯀꯥꯏꯗꯦ ꯀꯦꯝ ꯀꯥꯏꯗꯦ
ꯃꯇꯝꯒꯤ ꯃꯇꯝ ꯃꯇꯥꯡ ꯃꯇꯝ ꯌꯥꯗꯕꯤ
ꯀꯩꯅꯣ ꯑꯗꯨꯗ ꯀꯩ ꯃꯇꯥꯡ ꯃꯇꯝ ꯂꯩꯒꯦ ꯋꯥꯏ
ꯎ ꯗꯗꯥ ꯃꯦꯅꯤ ꯊꯤꯡꯁ
ꯌꯥꯝꯅ ꯀꯩꯅꯣ ꯌꯥꯝ ꯁꯦꯔꯤꯌꯁꯂꯤ ꯀꯃꯥꯏ ꯍꯥꯏꯅꯤ ꯌꯥꯝꯅ ꯀꯩꯅꯣꯒꯤ ꯀꯃꯥꯏ ꯍꯥꯏꯗꯣꯏꯅꯣ ꯈꯪꯗ꯭ꯔꯦꯅꯦ ꯎꯝ ꯌꯥꯝꯅ ꯀꯃꯥꯏ ꯑꯁ ꯍꯩꯇ꯭ꯔꯦꯅꯦ ꯌꯥꯝꯅ ꯂꯨꯕ ꯃꯤ ꯌꯥꯝꯅ ꯀꯩꯅꯣ ꯅꯪꯒꯤ ꯌꯥꯝꯅ ꯀꯩꯅꯣ ꯈꯪꯈꯤꯗꯧꯕ ꯃꯤꯒꯤ ꯇꯥꯏꯞꯇ ꯑꯩꯅꯒ ꯃꯤꯉꯣꯟꯗꯒ ꯃꯤ ꯅꯪꯒꯤ ꯇꯝꯈꯤꯗꯕꯒꯤ ꯇꯥꯏꯞꯇ ꯑꯗꯨꯅ ꯇꯧꯕ ꯌꯥꯎꯗ꯭ꯔꯣ
ꯗꯦ ꯂ ꯍꯥꯏꯇꯗ
ꯀꯅꯥꯅꯣ ꯀꯩꯅꯣꯁꯨ ꯈꯪꯗꯦ ꯑꯩꯁꯨ ꯑꯩꯁꯨ ꯈꯪꯗꯦ ꯅꯪꯅꯁꯨ ꯑꯩ ꯈꯪꯉꯝꯃꯣꯏ ꯑꯗꯨꯗ ꯍꯣꯏ ꯅꯪꯅ ꯍꯪꯉꯛꯏ ꯑꯩ ꯑꯗꯨꯝ ꯁꯦꯡꯅ ꯑꯗꯨꯝ ꯍꯥꯏꯕꯤꯌꯦ ꯖꯁ
ꯍꯣꯏ
ꯌꯥꯝ ꯁꯤꯝꯄꯜ ꯑꯣꯏ ꯌꯥꯝ ꯀꯩꯅ ꯀꯃꯥꯏꯅꯤ
ꯣꯏ
ꯌꯥꯝ ꯈꯟꯕꯤꯔꯨꯕꯗꯣ ꯌꯥꯝ ꯆꯝꯅ
ꯍꯣꯏ ꯍꯣꯏ
ꯑꯗꯨꯒ ꯌꯥꯝ ꯊꯤꯅ ꯆꯃꯝꯗ꯭ꯔꯦ
ꯍꯣꯏ ꯍꯣꯏ ꯑꯗꯨꯗꯤ ꯌꯥꯝ ꯐꯩ ꯌꯥꯝ ꯐꯠꯇꯕꯅꯦ ꯌꯥꯅꯤ
ꯍꯣꯏ ꯍꯣꯏ ꯑꯗꯨꯃꯥꯏ ꯈꯟꯗꯣꯛꯁꯨ ꯀꯩꯝ ꯀꯥꯏꯗꯦ ꯃꯤ ꯑꯃꯗ ꯑꯗꯨꯃꯥꯏꯅ ꯇ꯭ꯔꯤꯠ ꯇꯧꯕꯗꯣ ꯌꯥꯝ ꯊꯤꯅ ꯑꯩꯒꯤ ꯑꯣꯏꯅ ꯅꯨꯡꯉꯥꯏꯇꯕ ꯐꯥꯎꯋꯦ ꯍꯥꯏꯇꯥꯔꯦ
ꯀꯌꯥꯗꯅꯣ ꯈꯪꯗꯦꯁ ꯁꯤ ꯌꯥꯎꯔꯗꯤꯦ ꯑꯗꯨꯏꯁꯨ ꯑꯩꯁꯨ ꯑꯁꯦ ꯃꯗꯤ ꯍꯥꯏꯗꯤꯗꯅ
ꯈꯪꯗ꯭ꯔꯦꯗ ꯀꯦꯕ
ꯗ ꯃꯈꯣꯟꯟ ꯇ ꯍꯥꯏꯗꯨ ꯊꯝꯒ ꯃꯥ
ꯊꯝꯗꯦ ꯊꯝꯗꯦ ꯊꯝꯕꯒ ꯌꯥꯕ ꯅꯠꯇꯦ ꯀꯣꯍꯣ ꯌꯦꯟꯖꯥꯡ ꯑꯍꯥꯎꯕ ꯆꯥꯕꯩꯔꯕ ꯉꯁꯤꯁꯦ ꯁ ꯀꯩꯗꯧꯗꯣꯏꯅꯣ ꯈꯪꯗ꯭ꯔꯦ
ꯀꯩꯝꯇ ꯍꯪꯖꯔꯔ ꯀꯥꯏꯅꯤ
ꯑꯁ ꯍꯪꯉꯨꯅꯨ ꯍꯪꯉꯨꯅꯨ
ꯁ ꯏꯟ ꯂꯩꯖꯩ
ꯀꯔꯤꯕꯨ ꯍꯥꯡꯗꯣꯔꯤꯒꯦ ꯇꯨꯃꯤꯟꯅ ꯂꯩꯕꯗꯨꯁꯨ ꯑꯃꯨꯛ ꯌꯥꯗꯅꯤꯀꯣ
ꯁꯨ ꯂꯥꯏꯌꯦꯅꯤ
ꯃꯤ ꯑꯇꯩ ꯋꯥꯔꯤ ꯁꯥꯟꯅꯗ꯭ꯔꯣꯕ
ꯑꯗ ꯇꯏ ꯉꯁꯤ